ꯍꯜꯂꯣ
ꯇꯥꯔꯦ ꯇꯥꯔꯦ ꯑꯩꯗꯤ ꯀꯨꯏꯅ ꯑꯥ ꯇꯥꯔꯦ ꯍꯥꯏꯗꯤ ꯌꯥꯈꯤꯗ꯭ꯔꯦ ꯃꯨꯠꯈ꯭ꯔꯕꯅ ꯈꯜꯂꯨꯏꯅꯦ ꯑꯗꯨꯒ ꯄꯥꯏꯔꯛꯂꯩꯔꯝꯃꯦ
ꯄꯥꯏꯔꯛꯇꯕ ꯑꯩꯅ ꯐꯣꯟ ꯌꯦꯡ ꯂꯩꯊꯣꯛꯑꯕ ꯐꯣꯟ ꯂꯥꯛꯄꯗꯤ ꯃꯈꯣꯟ ꯊꯣꯛꯇꯕꯅꯤꯅ
ꯑꯧ ꯊꯣꯛꯇꯤꯑꯦ ꯑꯩ ꯇꯧꯕꯁꯨ ꯊꯣꯛꯇꯦ
ꯁꯥꯟꯅꯔꯤ ꯑꯗꯨ ꯇꯧꯔꯒ
ꯃꯥꯡꯍꯟꯗꯕ
ꯃꯇꯝ ꯃꯥꯡꯍꯟꯗꯦ ꯑꯈꯣꯏꯗꯤ
ꯑꯗꯨꯅꯦ ꯑꯍꯨꯝꯂꯣ ꯍꯟꯗꯛꯀꯤꯁꯤꯒ ꯃꯔꯤꯔꯣ
ꯁꯤꯒ ꯃꯔꯤ ꯁꯨꯕ ꯑꯣꯏꯔꯝꯒꯅꯤ
ꯏꯃꯥ ꯌꯥꯝ ꯑꯣ
ꯃꯉꯥꯗ ꯂꯣꯏꯗꯣꯏꯕ
ꯃꯉꯥꯗ ꯑꯗꯨꯒ ꯅꯪꯒꯤꯗꯨꯅ ꯍꯌꯦꯡ ꯑꯃꯨꯛ ꯌꯥꯅꯤꯅ
ꯎꯝ
ꯊꯕꯛꯁꯤ ꯃꯩꯅꯦ ꯑꯈꯣꯏꯗꯤ
ꯑꯣ ꯍꯣꯏꯅꯦ ꯑꯁ ꯆꯦ ꯁꯤꯂꯥ ꯂꯩꯔꯤ ꯀꯥꯎꯕꯨ ꯀꯥꯎꯋꯦ ꯑꯩꯗꯤ
ꯑꯩꯕꯨꯗꯤ ꯍꯣꯡ ꯑꯗꯨꯝ ꯈꯔ ꯊꯦꯡꯅ ꯇꯨꯝꯒꯅꯤ ꯐꯣꯟ ꯇꯧ ꯂꯣꯏꯔ ꯀꯣꯛ ꯇꯨꯝꯒ꯭ꯔꯂꯣꯏ
ꯑꯦꯛꯖꯥꯝꯅ ꯑꯦꯛꯖꯥꯝ ꯊꯣꯛꯄ
ꯃꯊꯪ ꯃꯊꯪ ꯂꯣꯏꯁꯟꯅꯒ꯭ꯔꯗꯤ ꯐꯩꯗꯅꯀꯣ?
ꯍꯣꯏ ꯑꯈꯣꯏꯖꯦ ꯁꯠ ꯁꯠ ꯂꯣꯏꯊꯣꯛꯑꯒ
ꯑꯇꯩ ꯇꯧ ꯂꯩꯕꯅ ꯐꯩꯕ
ꯎꯝ
ꯁꯤꯒꯤ ꯇꯥꯛꯁ ꯁꯤꯁꯦ ꯅꯠꯇ꯭ꯔꯣ?
ꯑꯍꯨꯝ ꯑꯍꯨꯝ ꯑꯣꯏꯔꯗꯤ ꯑꯇꯣꯞꯄ ꯑꯅꯤ ꯑꯃꯒ ꯋꯥꯠꯂꯤꯀꯣ? ꯃꯤꯗꯣ ꯆꯦ ꯁꯤꯂꯥ ꯂꯩꯌꯦꯅ ꯃꯤ ꯃꯉꯥ ꯅꯩꯗꯅ ꯑꯗꯨ ꯆꯦ ꯁꯤꯂꯥꯗ ꯑꯃ ꯂꯩ ꯇꯧꯔꯅꯤ ꯅꯉꯣꯟꯗ ꯇꯧꯔꯦ ꯕꯤꯗ꯭ꯌꯗꯥ ꯇꯧꯔꯅꯤ
ꯎꯝ ꯄꯨꯁꯄꯥꯗ ꯇꯧꯔꯣ
ꯇ ꯑꯗꯩꯗꯤ ꯑꯇꯣꯞꯄ ꯑꯃꯒ ꯇꯧꯔ ꯌꯥꯔꯦ
ꯊꯥꯕ ꯃꯠ
ꯗꯣ ꯑꯩꯅ ꯍꯥꯏꯒꯤꯕꯅꯦꯕ ꯑꯗꯨꯒ ꯁꯨꯏꯅꯦ ꯑꯈꯣꯏ ꯃꯤ ꯃꯉꯥꯗ ꯅꯠꯇꯦ ꯄꯤꯛ ꯊꯟꯅ ꯁꯨꯏ ꯍꯥꯏꯔꯛꯈꯤꯕꯅꯦ
ꯑꯦ ꯑꯗꯨꯗꯣ ꯍꯥꯏꯒ꯭ꯔꯗꯤ ꯆꯦ ꯔꯕꯤꯅꯥꯗ ꯅꯨꯄꯤꯒꯤ ꯗꯣꯏꯗꯤꯅꯦ
ꯑꯥ ꯑꯩ ꯍꯣ ꯀꯩꯅꯣ ꯍꯌꯦꯡ ꯍꯪꯉꯛꯀꯦ ꯅꯣꯏ ꯇꯧꯒꯦ ꯍꯥꯏꯔ ꯇꯧꯒꯦ ꯍꯥꯏꯔꯤ ꯆꯦ ꯔꯕꯤꯅꯥꯗ ꯑꯦ ꯁꯦꯝꯍꯜꯂꯛ ꯇꯣꯏꯅꯦꯅ
ꯎꯝ ꯐꯖꯅ ꯍꯪꯉꯣ
ꯊꯥꯈꯤꯕꯅꯦꯕ
ꯎꯝ ꯃꯣꯏꯁꯨ ꯃꯣꯏ ꯃꯌꯥꯝꯁꯨ ꯈ꯭ꯔ ꯅꯨꯡꯉꯥꯏꯖꯦ
ꯑꯧ ꯃꯣꯏꯁꯨ ꯃꯣꯏ ꯃꯌꯥꯝ ꯄꯨꯜꯂꯒ ꯃꯣꯏ ꯆꯥꯛ ꯏꯁꯤꯡ ꯆꯥꯗꯅꯅꯦ ꯃꯣꯏꯗꯤ ꯑꯗꯣ ꯃꯣꯏꯗꯤ ꯐ꯭ꯔꯤꯗ ꯂꯩꯕ ꯉꯥꯛꯇꯅꯤꯅꯅꯦ ꯅꯣꯡꯃ ꯉꯥꯛꯇꯪ ꯅꯨꯡꯊꯤꯟꯗ ꯂꯣꯏ
ꯍꯧꯖꯤꯒ ꯍꯦꯇ ꯂꯣꯏꯁꯜꯂꯗꯝ ꯅꯤꯁꯦ
ꯑꯣ ꯈꫭꯏꯁꯨ ꯆꯠ ꯆꯠ ꯂꫭꯏꯊꫭꯛꯈ꯭ꯔꯗꯝꯅꯦ ꯆꯦ ꯁꯤꯂꯥꯅ ꯉꯥꯍꯥꯟ ꯍꯥꯏꯕ ꯆꯦ ꯁꯤꯂꯥꯅ ꯍꯥꯏꯕ ꯅꯪꯒꯤꯗꯣ ꯍꯟꯖꯤꯟ ꯍꯟꯖꯤꯟ ꯑꫭ ꯌꯥꯕ ꯅꯠ ꯑꯈꯣꯏ ꯕꯖꯥꯔ ꯆꯠꯇꯣꯏꯅꯤ
ꯁꯥꯥꯎ ꯃ ꯈꯅꯔꯦꯕꯖꯥ
ꯑꯩꯈꯣꯏ ꯖꯥꯎꯅꯔ ꯆꯠꯂꯔꯣꯏ
ꯑꯩꯈꯣꯏꯁꯨ ꯂꯣꯏꯅ ꯆꯠꯀꯅꯤ ꯅꯠꯇ꯭ꯔꯥ ꯑꯣꯏꯔꯒ
ꯑꯦꯛꯖꯥꯡ ꯂꯣꯏꯔꯒ ꯑꯈꯣꯏ ꯂꯣꯛꯇꯥꯛꯇ ꯂꯦꯛꯄꯗꯨꯕꯨꯗꯤ ꯖꯟ ꯖꯥꯟ ꯑꯣꯏꯔꯅꯤ ꯀꯣꯏꯕ ꯑꯣꯏꯅ ꯆꯠꯄꯅ ꯐꯔꯅꯤ
ꯐꯔꯅꯤ
ꯂꯦꯛꯄꯗꯨꯅ ꯀꯣꯟꯅ ꯆꯠꯂꯒ ꯑꯈꯣꯏ ꯃꯔꯤ ꯑꯈꯣꯏ ꯃꯔꯤ ꯈꯛꯇ ꯅꯠꯇ꯭ꯔꯣ ꯁꯤ ꯂꯩꯁꯦ
ꯑꯈꯣꯏ ꯃꯔꯤ ꯈꯛꯇꯅꯤ
ꯑꯈꯣꯏ ꯃꯔꯤ ꯀꯣꯏꯕ ꯆꯈꯤ ꯑꯗꯨꯅꯦ ꯋꯥꯢ ꯆꯤꯟꯅꯕꯅꯦ ꯑꯗꯨꯒ ꯌꯥꯝꯗ꯭ꯔꯁꯨ ꯌꯥꯝ ꯌꯥꯝꯃꯟꯗ꯭ꯔꯁꯨ ꯅꯨꯡꯉꯥꯏꯇꯦ ꯑꯣ ꯑꯩꯈꯣꯏ ꯃꯔꯤꯗꯤ ꯆꯞ ꯆꯥꯔꯦꯗꯅ ꯑꯅꯤ ꯑꯅꯤ ꯇꯣꯡꯖ ꯌꯥꯔꯦ ꯑꯗꯨꯒ ꯃꯊꯪ ꯃꯊꯪ ꯀꯣꯏꯕ ꯑꯆꯥꯄꯣꯠ ꯑꯍꯥꯎꯕ ꯇꯥꯕ ꯆꯥꯗꯕ ꯀꯨꯏꯔꯦ
ꯆꯠꯂꯒ ꯁꯨꯃꯥꯏꯅ ꯑꯁꯦꯡꯕ ꯀꯨꯏꯔꯕ
ꯑꯆꯥꯄꯣꯠꯇ ꯍꯥꯏꯔꯁꯨ ꯂꯩꯔꯛꯑꯒ ꯑꯗꯩꯗꯤ ꯄꯩꯁꯥ ꯐꯪꯉꯦ ꯀꯩꯅꯣꯝ ꯇꯧꯔꯦ ꯍꯥꯏꯔꯁꯨ ꯏꯁꯀꯣꯂꯥꯔꯁꯤꯞ ꯐꯪꯉꯦ ꯍꯥꯏꯔꯁꯨ ꯌꯦꯟ ꯆꯥꯏ ꯑꯩꯒꯤ ꯀꯩꯅꯣꯝ ꯐꯪꯉꯦ ꯌꯦꯟ ꯆꯥ ꯌꯦꯟ ꯊꯣꯛꯑꯒ ꯆꯥꯕꯗ ꯀꯨꯏꯔꯦ ꯇꯧꯈꯤꯗꯕ
ꯃꯤꯒꯤ ꯐꯖ ꯐꯖꯕ ꯑꯆꯥꯄꯣꯠ ꯆꯥꯕꯝꯗꯒ ꯆꯠꯂꯒ ꯆꯦꯕꯤꯗꯣ ꯑꯝꯇ ꯇꯧꯖ
ꯑ ꯑꯗꯨ ꯇꯧꯁꯦ ꯇꯧꯁꯦ ꯍꯟꯗꯛ ꯂꯣꯏꯔꯒ ꯆꯁꯦ
ꯗꯔꯀꯥꯔ ꯑꯣꯏꯅꯤꯅꯦ ꯑꯗꯨꯗꯤ
ꯍꯣꯏꯅꯦ ꯑꯦ ꯑꯗꯨ ꯑꯈꯣꯏ ꯕꯖꯥꯔ ꯕꯖꯥꯔ ꯆꯠꯇꯣꯔꯁꯤꯗꯤ
ꯆꯥꯕꯁꯨ ꯆꯂ
ꯄꯥꯟꯗꯝꯁꯦ ꯁꯠꯆꯠ ꯂꯣꯏꯊꯣꯛꯄ ꯑꯗꯨꯒ ꯗ꯭ꯔꯦꯁꯇꯨ ꯂꯩꯕ
ꯨ ꯈꯟꯗꯕꯤꯗ
ꯑ ꯑꯗꯨ ꯗ꯭ꯔꯦꯁ ꯍꯧꯖꯤꯛꯁꯤꯗ ꯑꯦꯛꯖꯥꯝ ꯂꯣꯏꯔ ꯗ꯭ꯔꯦꯁꯇꯩ ꯀꯣꯏ ꯆꯠꯄ ꯈꯜꯂꯤꯁꯦ ꯑꯦꯛꯖꯥꯝꯗ ꯅꯨꯡꯉꯥꯏꯔꯛꯇ꯭ꯔꯗꯤ ꯆꯠꯅꯤ
ꯑꯩ
ꯑꯦꯟꯖꯥꯡ ꯍꯜꯂꯛꯑ ꯃꯤ ꯀꯧꯕꯒ ꯇꯥꯗꯅ ꯊꯣꯡ ꯂꯣꯟꯖꯤꯟꯒꯤꯕꯗꯨꯗꯤ
ꯃꯥꯏ ꯃꯥꯏ ꯃꯥꯏ ꯃꯥꯏ ꯀꯧꯅ ꯈꯨꯝꯅꯈꯤꯗꯕꯤꯗꯣ
ꯑꯧ ꯑꯗꯣ ꯑꯁꯦꯡꯕꯩ ꯃꯤꯅ ꯀꯥꯎꯔꯛꯄꯁꯨ ꯈꯨꯝꯅꯤꯡꯗꯕꯅꯤꯀꯣ
ꯑꯗꯨꯒꯤ ꯇꯥꯏꯃꯤꯡꯗꯨꯗꯅꯦ ꯀꯔꯤ ꯃꯣꯏꯒꯤ ꯂꯥꯏꯔꯤꯛ ꯈꯔ ꯍꯩꯕꯤ ꯁꯥꯕꯤ ꯀꯥꯡꯕꯨ ꯈꯔ ꯂꯩꯗꯥꯏꯅꯦ ꯀꯣꯏꯁꯟꯒ ꯅꯩꯅ ꯈꯜꯂꯛꯄꯤꯗꯣ ꯑꯩꯅ ꯑꯗꯨꯃꯨꯛ ꯐꯨꯅꯤꯡꯕ ꯂꯩꯇ꯭ꯔꯦ
ꯑꯩꯁꯨꯦ ꯐꯨꯅꯤꯡꯉꯦꯗꯣ ꯌꯥꯝꯅ ꯑꯧ ꯑꯩꯁꯨꯅꯦ ꯑꯩꯁꯨꯅꯦ ꯈꯪꯕ꯭ꯔꯥ ꯑꯩꯉꯣꯟꯗ ꯑꯩꯉꯣꯟꯗ ꯑꯩ ꯏꯅꯥꯛꯇ ꯋꯥꯔꯤ ꯁꯥꯟꯅꯔꯛꯀꯅꯨ ꯍꯥꯏ ꯑꯗꯨꯏꯕꯨꯗꯤ
ꯑꯁꯦꯡꯕ ꯑꯩ ꯑꯗꯨ ꯇꯥꯅꯤꯡꯗꯦ ꯑꯁꯦꯡꯕ ꯑꯩꯅ ꯋꯥꯏꯁꯪꯅ ꯑꯃꯠꯇ ꯂꯩꯖꯒꯦꯅ
ꯑꯦꯛꯖꯥꯝ ꯊꯣꯛꯂꯛꯄꯗꯅꯤ ꯑꯦꯛꯖꯥꯝꯒꯤ ꯊꯣꯛꯂꯛꯐꯝꯒꯤ ꯉꯥꯛꯇꯪꯒꯤ ꯉꯥꯏꯐꯝꯁꯤꯗ ꯍꯧꯔꯛꯑꯅꯤ ꯃꯣꯏ ꯈꯔ ꯅꯠꯇꯦ ꯑꯦꯟꯁꯔꯗꯨ ꯍꯥꯇꯨ ꯑꯗꯨ ꯑꯗꯩꯗꯤ ꯏꯁꯥꯅ ꯇꯧꯔꯝꯕ ꯆꯤꯠ ꯑꯣꯏꯅ ꯊꯔꯗꯤ ꯈꯜꯂꯛꯑꯅꯦꯕ
ꯚꯥꯏ ꯑꯩꯅ ꯊꯧꯔꯝꯕꯗꯣ ꯂꯥꯟꯈꯠꯂꯛ
ꯑ ꯀꯣꯛꯁꯤ ꯒꯌ꯭ꯥꯟ ꯇꯥꯔꯛꯑꯔꯣꯏꯕ ꯑꯗꯨ ꯑꯩ ꯇꯜꯂꯦꯕ ꯑꯩꯁꯨ ꯃꯣꯏꯅ ꯑꯗꯨꯃꯥꯏꯅ ꯄꯪꯉꯥꯡ ꯉꯥꯡꯉꯛꯄꯗ ꯑꯩ ꯁꯥꯎꯅꯤꯡꯉꯛꯑꯦꯕ
ꯑꯗꯨꯗꯤ ꯅꯣꯡ ꯅꯤꯅꯤꯗꯨꯗꯤ ꯉꯥꯏꯍꯥꯛꯇꯪ ꯏꯪꯅ ꯄꯣꯊꯥꯕ ꯌꯥꯏꯗꯅ
ꯑꯗꯨꯅꯦ ꯑꯦꯛꯖꯥꯝ ꯊ ꯑꯦꯛꯖꯥꯝꯗꯣ ꯍꯥꯏꯗꯤ ꯑꯗꯨꯒ ꯑꯗꯨꯃꯥꯏꯅ ꯅꯩꯅꯔꯒ ꯍꯟꯒꯠꯂꯛꯏ ꯍꯥꯏꯔꯗꯤ ꯐꯕ
ꯍꯣꯏ
ꯑꯗꯨꯁꯨ ꯌꯥꯗꯦ ꯑꯗꯨꯗꯤ ꯀꯣꯛ ꯊꯥ ꯂꯣꯏꯈ꯭ꯔꯦ ꯂꯣꯏꯔ ꯍꯌꯦꯡ ꯍꯥꯏꯗꯣꯛꯀꯥꯟꯗ ꯑꯃꯨꯛ ꯍꯥꯏꯗꯣꯛꯑ ꯃꯇꯨꯡꯗꯅ ꯍꯦꯟꯅꯗꯤ ꯐꯩꯗꯅ
ꯎꯝ ꯅꯠꯇ꯭ꯔꯗꯤ ꯑꯁ ꯃꯊꯥꯁꯅꯤ
ꯍꯧꯔꯛ ꯑꯅꯤ ꯑꯩ ꯇꯨꯃꯤꯟꯅ ꯍꯜꯂꯛꯀꯅꯤ ꯀꯅꯥꯑꯃꯇ ꯀꯧꯅꯗꯕꯤ
ꯇꯤꯅꯗꯣ ꯃꯔꯤ ꯇꯧꯔꯒ ꯑꯃ ꯇꯧꯗ꯭ꯔꯤꯕ ꯑꯣꯏꯔꯝꯒꯅꯤ ꯅꯤꯅꯦ ꯃꯥꯏꯗꯣ
ꯑꯃꯇꯪꯒꯤ ꯇꯧꯔꯝꯃꯅꯤꯅ ꯂꯣꯏꯁꯤꯜ ꯑꯃꯗꯨ ꯇꯧꯔꯅꯤ ꯍꯥꯏꯒꯤ ꯇꯥꯏꯅ
ꯇꯧꯅꯤꯅ ꯍꯥꯏ ꯑꯗꯣ ꯇꯧꯈ꯭ꯔꯕ ꯇꯧꯗꯕ꯭ꯔꯥ
ꯏꯆꯦ ꯔꯕꯤꯅꯗꯨ ꯗ ꯑꯃꯔꯛ ꯋꯥꯠꯂꯤ ꯍꯥꯏꯕꯅꯤ ꯃꯥꯅ ꯇꯧꯗꯧꯕ
ꯑꯗꯨ ꯃꯔꯛꯇ ꯑꯗꯨꯝ ꯃꯤ ꯑꯇꯣꯞꯄꯗ ꯇꯧꯔꯁꯨ ꯌꯥꯕ ꯃꯥꯜꯂꯦ ꯑꯗꯣ ꯃꯤ ꯃꯁꯤꯡꯗꯨꯗꯤ ꯃꯁꯤꯡꯗꯨꯗꯤ ꯍꯪꯍꯧꯕ ꯍꯌꯦꯡ ꯑꯃ ꯋꯥꯠꯄꯗꯣ ꯑꯃꯨꯛ ꯇꯧꯅꯕ
ꯑꯣ ꯑꯗꯣ ꯃꯁꯤꯡꯗꯣ ꯂꯤꯃꯤꯠꯇꯨ ꯃꯉꯥ ꯁꯨꯈ꯭ꯔꯗꯤ ꯃꯊꯟꯗ ꯇꯧꯕ ꯌꯥꯔꯛꯑꯝꯃꯔꯣꯏ
ꯃꯉꯥꯗ ꯑ ꯌꯥꯔꯝꯃꯣꯏ ꯑꯗꯨꯃꯥꯏꯅ ꯇꯧꯔꯒꯗꯤ ꯑꯃꯗ ꯃꯤ ꯃꯁꯤꯡꯗꯨ ꯁꯨꯈ꯭ꯔꯒ ꯃꯤꯗꯨꯗ ꯈꯪꯗꯦ ꯇꯥꯛꯁ ꯇꯧꯕꯗꯤ ꯃꯤ ꯑꯇꯣꯞ ꯑꯇꯣꯞꯄꯗꯕꯨꯗꯤ ꯌꯥꯏꯗꯅꯀꯣ
ꯑ ꯁꯤ ꯑꯇꯣꯞꯄ ꯐꯣꯟ ꯃꯦꯠꯂꯁꯨ ꯌꯥꯕ꯭ꯔꯣ
ꯑꯇꯣꯞꯄ ꯐꯣꯟ ꯌꯄꯥꯏꯅꯦꯦ
ꯑꯠꯇ ꯁꯤꯁꯤ ꯇꯧꯅ ꯇꯧꯅ ꯑꯦꯁꯤꯦ ꯂ ꯑꯗꯨꯝꯁꯦꯁ ꯇꯣ
ꯈꯪꯗꯦ ꯑꯗꯨꯣ ꯌꯦꯞꯇꯤ ꯍꯥꯡꯉꯣꯗꯤ ꯍꯥꯏꯕ ꯃꯗ ꯍꯣꯏ ꯑꯃꯨꯛ ꯇꯠꯈꯤꯅꯕꯅꯦ ꯍꯣꯔꯦꯟ ꯁꯤ ꯇꯠ ꯁꯤ ꯇꯠꯂꯒ ꯊꯥꯔꯦ
ꯍꯣꯏ ꯍꯣꯏ
ꯑꯃꯨꯛꯀ ꯍꯜꯂꯒ ꯇꯧꯕꯗꯣ ꯍꯥꯏꯗꯤ ꯑ ꯃꯇꯝ ꯀꯩꯅꯣꯗꯣ ꯐꯣꯟꯗꯣ ꯇꯠꯂꯒ ꯑꯃꯨꯛ ꯃꯣꯛꯩ ꯍꯧꯍꯒꯗꯕꯗꯣ ꯍꯦꯟꯅ ꯍꯦꯟꯅ ꯇꯟꯗ꯭ꯔꯥ
ꯑꯗꯨꯅꯦ ꯍꯔꯤꯖꯃꯣ ꯍꯥꯎꯗ
ꯃꯥ ꯃꯃꯇꯃ ꯍꯥꯎꯟꯗꯣꯅꯦ
ꯄꯨꯁꯄꯥ ꯍꯥ ꯎꯗ ꯄꯨ ꯀꯏꯔꯦꯅꯦ
ꯀꯣꯏ꯭ꯔꯦ
ꯄꯥꯎꯁꯨ ꯐꯥꯎꯅꯗꯕ ꯀꯨꯏꯔꯦ ꯑꯩ
ꯊꯥꯏꯅꯗꯤ ꯃꯣꯏꯗꯒꯗ ꯐꯅꯌꯥꯝ ꯕꯤꯌꯥꯒ ꯂꯩꯔꯤꯉꯩꯗꯗꯤ ꯐꯅꯌꯥꯝ ꯆꯠꯂꯝꯕꯅꯤ
ꯕꯦꯔꯤꯌꯥ ꯂꯩꯀꯥꯟꯗꯗꯤ ꯑꯗꯨꯝ ꯆꯠꯂꯝꯕꯅꯦ ꯍꯧꯖꯤꯛꯇꯤ ꯑꯩꯈꯣꯏꯁꯨ ꯆꯠꯇ꯭ꯔꯦ ꯄꯨꯁꯄꯥꯁꯨ ꯉꯥꯛꯇ꯭ꯔꯦ
ꯑꯦꯛꯖꯥꯝ ꯂꯣꯏꯔꯒ ꯄꯨ
ꯀꯨꯟꯁꯦ ꯏꯆꯥꯡ ꯂꯣꯏꯔꯒ ꯑꯦꯖꯌꯥꯗꯅ ꯅꯍꯥꯟ ꯐꯣꯟ ꯇꯧꯔꯛꯄꯗ ꯄꯨꯁꯄꯥ ꯑꯩꯣꯏꯗ ꯆꯠꯇ꯭ꯔꯣꯅ ꯍꯥꯏꯅ ꯆꯠꯇ꯭ꯔꯦ ꯅꯪ ꯂꯩꯇꯕꯗꯒꯤ ꯍꯥꯏ
ꯌꯥꯔꯦ ꯌꯥꯝꯝ ꯆ ꯆꯕꯅꯤ ꯎꯄꯥ ꯃꯦ ꯑꯂ ꯉꯔꯦ ꯌꯥꯝ ꯂꯥꯛ ꯁꯔꯍꯃꯠ
ꯑꯗ ꯁꯄꯥ ꯍꯣꯏꯔꯣꯝꯗꯤ ꯅꯨꯡꯉꯥꯏꯈ꯭ꯔ ꯈꯣꯠꯅꯤ
ꯃꯣꯏꯔꯣꯝ ꯅꯨꯡꯉꯥꯏ
ꯃꯣꯏ ꯄꯨ ꯄꯨꯂ
ꯍꯣꯏ ꯑꯗꯨꯗ ꯂꯩꯕ ꯏꯆꯦꯈꯩꯗꯨꯁꯨ ꯑꯗꯨꯝ ꯅꯨꯡꯉꯥꯏꯕꯒꯤꯀꯣ
ꯑ ꯁꯤꯗ ꯂꯩꯔꯝꯕ ꯑꯉꯥꯡ ꯑꯁꯣꯝꯗ ꯍꯣꯡꯈꯤꯕꯗꯨ ꯁꯤꯗꯒꯤ
ꯎꯝ ꯎꯝ
ꯑꯗꯣ ꯃꯣꯏ ꯃꯃꯥꯟꯅꯕꯤ ꯑꯃꯁꯨ ꯑꯁꯤꯗ ꯂꯩꯗꯅ ꯄꯩꯁꯄꯥ ꯍꯗ ꯑꯗꯨꯒ ꯑꯇꯣꯞꯄ ꯃꯃꯥꯟꯅꯕꯤ ꯃꯣꯏ ꯑꯅꯤ ꯂꯥꯛꯄꯗꯣ ꯑꯗꯨꯗ ꯑꯃꯗꯨꯅ ꯃꯁꯝ ꯇꯦꯟꯕꯤꯗꯨꯅ ꯄꯨꯁꯄꯥꯍꯣꯏꯗ ꯂꯩꯕꯤꯅꯤꯌꯦ ꯑꯃꯅ ꯄꯨꯁꯄꯥ ꯍꯣꯏꯗ ꯂꯩ ꯄ ꯅꯠꯇꯦ ꯔꯦꯟ ꯑꯃꯗ ꯂꯩ ꯍꯥꯏ ꯑꯗꯨ ꯍꯣꯡꯉꯛꯏꯌꯦ ꯃꯣꯏꯗ ꯑꯗꯨꯁꯨ
ꯍꯣꯏ ꯄꯨꯂꯞ ꯍꯣꯡꯖꯤꯜꯂꯕ ꯃꯥ
ꯃꯣꯏ ꯑꯍꯨꯝ ꯄꯨꯟꯅ ꯅꯨꯡꯉꯥꯏꯔꯤ ꯍꯥꯏ ꯀꯟꯅ ꯃꯣꯏꯁꯨ
ꯃꯥꯏ ꯃꯥꯏ ꯄꯥꯇꯤ ꯌꯥꯕꯠꯇꯅꯦ
ꯗꯅꯤ
ꯑꯩꯈꯣꯏ ꯁꯤꯗ ꯂꯩꯕꯗꯨꯖꯨ ꯃꯊꯠꯗꯅꯤꯅ ꯂꯩꯕ ꯅꯨꯡꯉꯥꯏꯔꯝꯃꯣꯏꯕ ꯃꯥꯖꯨ
ꯑꯩꯈꯣꯏꯁꯖꯨ ꯏꯊꯟꯗꯗꯤ ꯅꯨꯡꯉꯥꯏꯇꯦꯗꯅ
ꯑꯗꯨꯅꯤ ꯈꯤꯇꯁꯨ ꯍꯥꯏꯗꯤ ꯋꯥ ꯑꯝꯇꯁꯨ ꯍꯥꯏꯅꯤꯡꯉꯥꯏꯖꯨ ꯀꯅꯥꯝ ꯂꯩꯇꯕꯗꯣ ꯅꯨꯡꯉꯥꯏꯇꯕꯅꯦꯕ
ꯑꯩ ꯄꯨꯛꯁꯦ ꯒꯨ ꯒꯨ ꯂꯥꯎꯅ ꯈꯣꯡꯉꯦ꯫ ꯀꯩꯗꯧꯏꯃꯣ ꯈꯪꯗꯦ
ꯅꯨꯡꯁꯤꯠ ꯀꯥꯔꯕ꯭ꯔꯣ
ꯅꯨꯡꯁꯤꯠ ꯀꯥꯔꯕ ꯈꯪꯗꯦ ꯃꯥ ꯑꯩꯗꯤ ꯆꯥꯛ ꯂꯥꯝꯕꯅ ꯉꯥꯎꯗꯅꯅꯦ ꯍꯜꯂꯛꯄꯒꯅꯦ ꯍꯦꯛꯇ ꯑꯩꯅ ꯆꯥꯛ ꯆꯥ ꯇꯣꯛꯑ ꯀꯨꯝꯃꯛꯏꯗꯨ ꯊꯨꯗ꯭ꯔꯥ ꯍꯜꯂꯛꯄꯒ ꯍꯥꯏꯔꯗꯤ ꯑꯩ ꯆꯥꯛ ꯂꯥꯝꯕꯅ ꯉꯥꯎꯕꯅꯤ ꯀꯩꯅꯣ ꯁ ꯁ ꯁꯠ ꯆꯥꯊꯣꯛꯑꯦ ꯑꯗꯨꯒ ꯑꯥ
ꯉꯁꯥꯏ ꯆꯥꯛ ꯂꯥꯝꯃꯟꯗꯅ ꯁꯤ ꯆꯥꯛ ꯂꯩꯍꯧꯕꯁꯤ ꯂꯧꯔ ꯁꯨ ꯆꯥꯔꯦ ꯈꯕ꯭ꯔꯥ ꯉꯍꯥꯟꯒꯩ ꯆꯥꯗꯕ ꯁꯪꯒꯣꯝꯒꯗꯣ ꯅꯍꯥꯟꯒꯩ ꯆꯥꯕꯤꯗꯦꯗꯅ ꯁꯪꯒꯣꯝꯒꯖꯦ ꯑ ꯀꯩꯅꯣꯗ ꯄꯥꯎꯗꯔꯗꯨꯖꯨ ꯍꯦꯛ ꯆꯥꯁꯟ ꯑꯗꯩ ꯏꯁꯤꯡꯒ ꯂꯨꯝꯃꯒ ꯁꯪꯒꯣꯝꯒꯁꯦ ꯍꯥ ꯇꯨ ꯋꯥꯕꯅꯦꯟ ꯍꯨꯝ
ꯅꯍꯥꯟꯗꯒꯤ ꯊꯛꯄꯅꯤꯗꯣ
ꯅꯍꯥꯟꯗꯩ ꯐꯠꯇꯕꯗꯣ ꯉꯁꯤꯗꯤ ꯆꯥꯛ ꯈꯨꯂꯥꯝ ꯑꯃ ꯑꯃ ꯇꯧꯕ ꯇꯥꯏꯞꯇ ꯑꯃ ꯆꯥꯛ ꯂꯥꯃꯟꯕꯩ ꯒꯊ ꯒꯗ ꯅꯤꯛꯄꯩ ꯇꯥꯏꯞ ꯇꯧꯕꯗꯣ ꯃꯥꯏꯅ ꯇꯧꯈꯠꯂꯛꯏꯅꯤꯅꯦ ꯉꯁꯥꯏꯒꯤ ꯆꯥꯛꯁꯨ ꯂꯦꯝꯃꯦ ꯂꯩꯌꯦꯕ ꯆꯥꯛ ꯏꯟꯖꯥꯡꯒ ꯁꯤꯖꯨ ꯆꯥꯊꯣꯛꯑꯦ ꯑꯗꯨꯒ ꯁꯪꯒꯣꯝ ꯊꯛ ꯆꯂꯦ ꯇꯧꯔꯒ ꯂꯩꯅꯨ
ꯆꯦ ꯁꯤꯂꯥꯅ ꯆꯥꯛ ꯊꯣꯡꯕꯗꯣ ꯍꯜꯂꯛꯄ ꯊꯦꯡꯉꯦꯗꯅ
ꯎꯝ
ꯑꯦꯟꯖꯥꯡ ꯊꯣꯡꯕꯗꯣ ꯊꯦꯡꯕꯗꯨꯗ ꯑꯦꯅꯥꯂꯤꯁꯅ ꯁꯥꯎꯕ ꯇꯥꯔꯦꯅ ꯍꯥꯏꯌꯦꯌꯦ ꯃꯥꯅ ꯃꯣꯏꯅꯦꯗ ꯍꯥꯏ ꯑꯩꯅ ꯆꯠꯄꯗꯨꯗ ꯐꯣꯟ ꯋꯥꯔꯤ ꯁꯥꯟꯅ ꯂꯩꯔꯝꯕ ꯏꯅꯥꯂꯤꯁꯅ ꯁꯥꯎꯕꯗ
ꯅꯤꯅꯣ ꯍꯥꯏ ꯇꯨꯝꯒꯤꯕ ꯇꯥꯔꯦ ꯍꯥꯏꯌꯦꯅꯦ
ꯑꯧ ꯑꯗꯨꯒꯤ ꯁꯖꯥꯠ ꯂꯣꯏꯁꯤꯂꯨꯅꯦ ꯍꯥꯏꯌꯦ
ꯎꯪ ꯍꯥꯟꯅ ꯕꯦꯂꯤꯌꯥꯒ ꯂꯩꯉꯩꯗꯤ ꯄꯨꯡ ꯇꯔꯦꯠꯇꯅꯤ ꯍꯜꯂꯛꯑꯝꯃꯤꯗꯨ ꯌꯦꯡꯉꯨ ꯑꯗꯨꯁꯨ ꯈꯣꯡꯅ ꯄꯨꯡ ꯇꯔꯦꯠ ꯇꯥꯔꯒ ꯁꯤꯗ ꯂꯥꯛꯏ
ꯍꯣꯏꯅꯦ ꯅꯣꯏ ꯄꯨꯊꯦꯡ ꯊꯦꯡ ꯍꯟꯕꯅꯤꯅꯦ
ꯄꯨꯡ ꯇꯔꯦꯠ ꯂꯣꯏꯔꯦ ꯍꯥꯏ ꯀꯥꯟꯗ ꯍꯜꯂꯦ ꯑꯗꯨꯖꯨ ꯒꯥꯔꯤꯗꯒ ꯅꯠꯇꯦ ꯌꯦꯡꯉꯨ ꯈ‌ꯣꯡꯅ ꯑꯍꯥꯁꯤꯐꯥꯎ ꯆꯪꯉꯛꯈꯤꯗꯨꯏꯕ ꯑꯃꯨꯛꯀ ꯗꯣ ꯅꯨꯡꯉꯥꯏ ꯍꯥꯏꯕ ꯌꯥꯝꯅ ꯍꯥꯏꯗꯤ ꯄꯨꯡ ꯇꯔꯦꯠꯇ ꯂꯣꯏꯔꯒ ꯍꯥꯏꯗꯤ ꯏꯁ ꯂꯥꯏꯔꯤꯛ ꯄꯥꯔꯨꯔꯕꯅꯦ ꯑꯩꯗꯤꯅ ꯋꯥꯏ ꯌꯥꯝ ꯁꯪꯕꯗ ꯌꯥꯝꯅ ꯅꯨꯡꯉꯥꯏꯕꯗꯣ
ꯍꯣꯏ ꯋꯥꯈꯜ ꯅꯨꯡꯉꯥꯏ